ꯍ
ꯌꯥ ꯑꯩ ꯁ ꯃꯤꯁ꯭ꯔꯅꯤ
ꯗꯤ ꯌꯥꯎ ꯌꯥ
ꯄꯥꯟꯗꯤꯁꯨꯗꯦꯕ
ꯆꯔꯤꯅꯤ ꯃꯣꯏ
ꯍ ꯍ
ꯃꯁꯤ ꯃꯃꯤꯡ ꯌꯥꯎꯔꯛꯇꯦ ꯁꯖꯤꯀꯤꯁꯨ ꯍꯥꯞꯄꯅꯦꯕ ꯌꯥꯕꯅꯦꯕ ꯑꯗꯨꯒ ꯇꯧꯗꯕ ꯑꯗꯨꯒ
ꯑꯗꯨ ꯁꯟꯗ ꯇꯒ ꯀꯦꯖꯗꯦꯗ
ꯅꯣꯏꯗꯤ ꯁꯤꯒꯨꯝꯕ ꯄꯩꯁꯥꯁꯦ ꯁꯣꯏꯗꯅ ꯈꯜꯂꯝꯕ ꯌꯥꯏ
ꯑꯩꯅꯪꯦ ꯁꯟꯗꯦꯛ ꯅꯨꯡꯗꯤ ꯇꯧꯗꯕ꯭ꯔꯥꯅ ꯇꯧꯗꯦ ꯃꯤꯅꯗꯤ ꯑꯗꯨꯝ ꯇꯧꯏꯤ ꯃꯥꯗꯤ ꯇꯧꯗꯦ ꯇꯦ ꯀꯒꯤꯅꯣꯗ ꯄ ꯁꯥꯃꯥꯟꯗ ꯗꯦꯡꯀꯦꯜꯅꯤ ꯀꯖꯤꯔꯥꯎ
ꯆꯥꯡ ꯂꯩ
ꯀꯅꯧꯕ ꯑꯃ ꯍꯥꯡꯕꯤꯈ꯭ꯔꯦ ꯇꯥꯏꯅꯦ ꯃꯉꯣꯟꯗ ꯍ
ꯥꯏ ꯁꯨꯝ ꯈꯔ ꯃꯥꯅ ꯈꯔ ꯃꯥꯅ ꯈꯔ ꯊꯋꯥꯏ ꯌꯥꯎꯊꯔꯛꯒꯗꯤ ꯎꯝ
ꯕꯤꯗ ꯉꯔꯦ ꯐ ꯇꯔꯦ ꯑ ꯄꯥꯏꯅꯤ ꯅꯗ ꯉꯥꯟꯗꯁꯤ
ꯐꯥꯏꯗꯥꯏꯖ
ꯎꯝ
ꯃꯥꯁꯇꯔ ꯀꯥꯔ ꯀꯃ ꯀꯗ ꯑꯗꯨꯇ ꯎꯝ ꯅꯠꯇꯦ ꯎꯝ ꯔ ꯋꯥꯒꯔ ꯃꯃꯅꯝ
ꯎꯝ
ꯃꯗꯔꯤ ꯄꯝꯗꯦ ꯖꯦ ꯀꯧꯕ ꯂꯅꯤꯦꯀꯣꯄꯤꯃ
ꯑꯩꯅ ꯍꯥꯢꯗ꯭ꯔꯣ ꯑꯩ ꯋꯥꯅꯤ ꯈꯪꯉꯦ ꯋꯥꯕꯗꯤ ꯑꯗꯨ ꯇꯧꯍꯧꯔꯤꯕꯨꯗꯤ ꯐꯩ
ꯑꯁ ꯀꯥꯢꯗꯩ ꯁꯥꯊꯤ ꯋꯥꯢꯍꯦ ꯕꯦꯔꯥꯕꯤꯅꯦ ꯍꯧꯖꯤꯛ ꯐꯧ ꯂꯥꯛꯇꯦ ꯌꯦꯡꯉꯨꯅꯦ ꯀꯩ ꯈꯜꯂꯤꯅꯣ ꯈꯪꯗꯦ
ꯎꯝ
ꯑꯦꯛꯁꯟ ꯐꯥꯏꯚꯁꯦ ꯍꯥꯞꯆꯜꯂꯕ ꯑꯗꯨꯒ ꯎꯝ ꯁꯝꯃꯦꯔꯤ ꯍꯥꯞꯄꯒ ꯂꯣꯏꯔꯦ
ꯅꯪꯗꯤ ꯌꯥꯝ ꯈꯪꯉꯤ
ꯑꯩꯗꯤ ꯑꯉꯥꯡ ꯅꯨꯄꯥ ꯃꯥꯜꯂꯤꯅꯦ ꯍꯥꯢꯕ ꯑꯁꯦꯡꯕꯩ ꯃꯥꯜꯂꯤꯅꯦ
ꯑꯗꯨ ꯃꯣꯏꯖꯦ ꯀꯩ ꯍꯥꯏꯇꯥꯔꯦ ꯗꯋ꯭ꯥꯞꯐꯤꯖꯝ ꯀꯥꯏ
ꯀꯥꯢꯗꯩꯅꯣ
ꯀꯌꯥꯗ ꯃꯥꯜꯂꯦ ꯍꯥꯞꯄ ꯌꯦꯡꯒꯦ
ꯂꯤꯁꯤꯡ ꯑꯃ ꯍꯦꯟꯒꯗ꯭ꯔꯥ ꯂꯤꯁꯤꯡ ꯇꯔꯥ ꯍꯥꯢꯔꯣ ꯅꯪ ꯍꯥꯢꯁꯦ
ꯑꯩꯗꯤ ꯑꯃꯗꯩꯅ ꯑꯍꯨꯝ ꯐꯧ
ꯑꯩ ꯑꯃ ꯂꯩꯒꯦ ꯈꯜꯂꯤꯁꯤꯗꯤ ꯇꯣꯛꯑꯦꯅꯦ ꯍꯣꯢ ꯃꯥꯢ ꯅꯤꯄꯥꯟ ꯄꯤꯕ ꯑꯃ ꯍꯟꯗꯛ ꯁ꯭ꯀꯣꯂꯔꯁꯤꯞ ꯐꯪꯕꯗ ꯑꯃ ꯂꯩꯒꯤ ꯗꯥꯢꯅꯦ ꯊꯥꯔꯇꯤꯗꯤ ꯌꯥꯝꯃꯦ
ꯑꯥꯎ
ꯑꯣꯀꯦ
ꯑꯃ ꯑꯅꯤ ꯑꯣꯢꯗꯤ ꯂꯩꯕꯤꯌꯣ ꯍꯥꯢꯕ ꯌꯥꯕ
ꯊ ꯑꯩ
ꯑꯕ ꯆꯥꯡꯅꯨꯡꯥꯏ
ꯑꯃ ꯆꯁꯨ ꯅꯨꯡꯉꯥꯏ ꯊꯤꯝ ꯍ ꯀ꯭ꯂꯥꯁ
ꯑꯩꯣꯏ ꯃꯔꯤꯗꯤ ꯌꯥꯏ ꯑꯍꯨꯝ ꯃꯔꯤ ꯑꯣꯏꯗꯤ ꯌꯥꯏ ꯌꯥꯝ ꯐ ꯐꯦ ꯀꯦ ꯇꯦ
ꯅꯤ ꯀ
ꯎꯝ ꯑꯁꯤꯒꯨꯝꯕꯕꯁꯤꯛ ꯈ ꯇꯥꯏꯦ ꯏꯟ ꯆꯦꯛꯁꯤꯟꯒ ꯎꯝ
ꯎꯝ
ꯎꯝ
ꯁꯁꯁꯤ ꯁ ꯁ ꯆꯗ
ꯆꯥꯛꯇꯣ ꯃꯣꯏ ꯃꯆꯤꯟꯅꯥꯎꯗꯣ ꯑꯗꯨꯝ ꯊꯣꯡꯉꯦꯀ ꯊ ꯐꯖꯅ ꯆꯥꯛꯇꯣꯝ ꯊꯣꯡꯉꯦ ꯃ ꯁꯥꯇ ꯇꯧꯊ ꯊꯥꯏ ꯇ ꯆ ꯂꯥꯛ ꯑꯗꯨ ꯊ
ꯃꯊꯅꯦ ꯑ ꯊ
ꯌꯥꯎꯏꯗꯤꯗꯨꯦ ꯍꯥꯏꯅꯦ ꯁꯥꯦꯡ
ꯑ ꯊ ꯆꯥ
ꯁꯥꯏꯗ ꯀꯍꯥ ꯂꯩꯗ ꯀꯍꯗ ꯆ ꯄ
ꯑꯗꯨ ꯑꯗꯨꯁꯨ ꯑꯅ ꯊꯧꯗ ꯍꯧꯖꯤ ꯃ ꯀꯇ ꯑꯩꯅ ꯄꯥꯔꯅꯤ ꯄꯥꯔ ꯅ ꯈꯗ ꯋꯥꯅꯤꯅꯦꯗ ꯀ ꯌꯥ ꯀꯦꯦ ꯑꯣꯔ ꯃꯨꯔꯇ ꯐꯤ ꯂ ꯅ ꯅꯣꯡꯌꯥꯏꯁꯨ ꯁꯟꯗꯦꯗ ꯃꯃꯥꯡ ꯁꯟꯗꯦꯗ ꯂ ꯌꯥꯔꯔ ꯑꯦ ꯇꯔꯒ ꯃꯔꯅ
ꯇ ꯃꯥꯏ ꯀꯩꯦ
ꯑꯗꯨꯏꯗꯤ ꯃꯣꯏ ꯃꯗ ꯌꯥꯝ ꯇꯣꯏ ꯆꯠꯄꯅꯤꯅ ꯃꯥ ꯈꯪ
ꯏ ꯍꯥꯇꯅ ꯑꯗꯨꯒ ꯊꯁꯤ ꯑ ꯁꯤꯒꯤꯠꯇ ꯑꯩ ꯑꯩ ꯁꯃꯤꯗꯤ ꯑꯩꯖ ꯑꯦꯔ ꯃꯦ ꯊꯥꯖꯦꯜꯗꯅꯦꯃꯣꯟ ꯍ ꯍꯣꯏ ꯃꯁꯥ ꯑꯃ ꯁꯨ ꯇꯔ
ꯃꯣꯏꯅ ꯀꯣꯄꯤ ꯇꯧꯍꯜꯂꯦ ꯅꯪꯗꯣ ꯊꯥꯖꯟꯈ꯭ꯔꯒꯦ ꯑ
ꯖꯤꯞꯁꯤꯨꯝꯕ ꯆ ꯊꯥꯖ ꯂꯩꯅ ꯁꯤ ꯁꯦꯝꯇ ꯆ ꯅ ꯁꯦꯝꯗꯣꯔꯛꯄꯗ ꯌꯧꯗꯕ ꯍꯥꯅꯤꯡꯕꯅꯦꯩꯅ ꯑ ꯍꯥꯞꯆꯪ ꯑꫭꯟꯅ ꯇꯩꯅꯥ ꯁꯤ ꯉꯥꯛꯇꯅꯦꯃꯤ ꯇꯧꯅꯩꯁꯦ ꯃ ꯇꯧꯅꯕ ꯃꯤꯗꯨꯣ ꯀꯃꯥꯏꯅ ꯇꯧꯅ ꯆꯠꯅꯣꯁꯤ ꯑꯩ ꯈꯪꯅꯤꯡꯉꯦ ꯎꯝ ꯄꯨꯅ ꯌꯦꯟꯕ ꯌꯥꯏ ꯑꯩ ꯊꯦꯖꯤꯜꯁꯦ ꯃꯥꯏ ꯁ ꯃ ꯍꯧꯖꯤ ꯦꯝꯒꯤ ꯄ꯭ꯔꯣꯕꯂꯦꯝꯁꯤ ꯁꯨꯝ ꯆꯦꯛ ꯇꯧꯅꯤ ꯍꯥꯏ ꯇ ꯑꯩꯈꯣꯏꯗꯤ ꯇꯧꯔꫭꯏꯗꫭꯏ ꯖꯥꯠꯂꯥ
ꯎ ꯇꯧ ꯑꯩꯈꯣꯏꯁꯨ ꯐꯖꯅ ꯊꯦꯡꯉꯣꯏ ꯇꯡꯗ ꯁꯂꯨꯅ ꯍꯧꯁꯨꯛ ꯑꯗꯨꯝ ꯍꯥꯏꯕ ꯎꯝ ꯎꯝ ꯑꯗꯨ ꯍꯪꯉꯛꯑꯦ ꯍꯥꯏꯗꯅꯦ ꯍꯧꯖꯤꯛ ꯑꯗꯨꯑꯣꯏꯁꯨ ꯅꯣꯏꯗꯣ ꯐꯂꯞꯛꯇꯤ ꯐꯪꯉꯗꯅ ꯑꯩ ꯍꯥꯏꯗꯤꯥꯟ ꯇꯣꯡꯧꯕꯁꯤꯡꯗꯤ ꯃꯥ ꯁꯥꯔꯅꯤꯗꯤꯦ ꯍꯥꯏꯗꯤ
ꯍ ꯀꯌꯥ ꯀꯥꯏ
ꯃ ꯆ ꯇꯣꯁꯗ
ꯀꯥꯏꯗꯩ ꯃꯗꯤ ꯀꯩꯏꯝ ꯃꯇ‌ꯦꯡ ꯑꯃꯥ ꯂꯩꯕꯁꯨ ꯅꯠꯇ‌ꯦ ꯑꯗꯨꯒ ꯁ ꯁꯪ
ꯑꯃꯨꯛꯀꯤꯗꯨꯗꯤ ꯀꯃꯥꯏ ꯊꯧꯔꯤꯅꫭ ꯈꯪꯗ‌ꯦ
ꯀꯗ ꯃꯅꯤ ꯀ ꯀꯗ
ꯑꯩꯅ ꯈꯜꯂꯝꯁꯦ ꯑꯍꯥꯟꯕꯗ ꯀ꯭ꯔꯣꯖꯤꯛꯀ ꯗꯨꯀꯥꯟ ꯅꯨꯡꯉꯥꯏꯖꯦ ꯅꯣꯏꯅꯦ ꯅꯕꯥ ꯅꯣꯏꯅꯦ ꯁꯟꯖꯤꯠ ꯅꯕꯥꯅꯤꯅꯦ ꯏꯆꯟꯒ ꯅꯨꯡꯁꯤꯒ ꯐꯃꯩꯒ ꯅꯨꯡꯉꯥꯏ ꯈꯟ ꯑꯗꯨꯣꯏꯁꯨ ꯋꯥꯉꯤ
ꯑꯗꯨ ꯈꯔꯥꯎꯒꯅꯤ
ꯃ ꯁꯪ ꯊꯗ
ꯃꯥꯗꯤ ꯐꯖꯅꯥ ꯑꯣꯠꯂꯕꯅꯤ
ꯑ ꯇꯥꯎꯗ ꯀꯥꯟ ꯐꯦꯔꯣꯕ ꯊ ꯇꯖ ꯑꯗꯨꯗ
ꯍꯥꯏ ꯉꯟꯇꯥ ꯂꫭꯏꯍꯟꯂꯒꯥ ꯑꯇꯣꯞꯄ ꯌꯨꯅꯤꯚꯔꯁꯤꯇꯤ ꯆꯠꯅ ꯌꯥꯅꯕꯒꯤ ꯅꯠꯇ꯭ꯔꯒꯅꯩ ꯑꯗꯨꯒ ꯃꯄꯥꯟ ꯊꯥꯖꯤꯟꯕ ꯈꯣꯠꯆꯟꯕꯒꯤ ꯇꯝꯕꯒꯤ ꯅꯠꯇ꯭ꯔꯒ ꯄꯦꯇ꯭ꯔꯣꯜ ꯊꯣꯡꯕꯒꯤ
ꯇꯥꯏ ꯐꯪꯉ ꯌꯨꯝꯗ ꯇꯧꯖꯅ‌ꯦ ꯃꯥꯗꯤ ꯃꯤꯃꯇ ꯂꯩꯔꯝꯃꫭꯏ ꯄꯖꯦ ꯀꯗ ꯍ ꯑꯩ ꯈꯜꯂꯝꯃꯤꯖꯦꯗꯨꯅꯦ ꯃꯥꯅ ꯇꯧꯈꯄ ꯈꯣꯠꯇꯨꯗꯣ ꯃꯥꯗꯤꯦ ꯑꯝꯇ ꯍꯂꯣꯏꯈ꯭ꯔꯅꯤ ꯁꯤ ꯈꯠꯜꯂꯤꯁꯦ ꯑꯦꯀꯥꯟ
ꯀꯩꯅꯣ ꯐ ꯍꯥꯄ ꯀꯩꯅ ꯁꯤꯒꯔꯦ ꯄ‌ꯦꯄ ꯊꯔꯇꯤ ꯃꯨꯛꯇꯤ ꯑꫭꯏꯅꯤ
ꯎꯝ ꯅ ꯀꯥꯏ ꯋꯥꯏꯗꯁ ꯑꯗꯨꯤ ꯍꯕ ꯋꯥꯔꯤꯅꯤ ꯇꯥꯡꯈ꯭ꯔꯒ ꯇꯁꯤꯅ ꯑꯩꯕꯨ ꯂꯗ ꯌꯥ
ꯃꯥꯥꯏ ꯈꯣꯋꯥꯎ ꯇ ꯑꯗꯤꯄꯨ ꯃꯥ ꯄꯥꯄꯤꯅꯦ
ꯑꯆꯦ ꯇꯔ꯭ꯔ ꯇꯔ ꯊ ꯆ
ꯌꯥꯅ ꯃꯥꯢ ꯃꯃꯤꯠꯇꯣ
ꯃ ꯑ ꯍ ꯁꯤ ꯑꯅꯣꯞ ꯎꯞꯇꯣꯢꯔꯕ ꯁ ꯃꯥ
ꯂꯑꯣꯁ ꯌꯥ ꯂ